ꯆꯈ꯭ꯔꯦ ꯎꯝ ꯆꯈ꯭ꯔꯦ
ꯑ ꯑꯩ ꯑꯁꯤ ꯊꯅ ꯋꯥ ꯉꯥꯡꯂꯩꯔꯝꯃꯦ
ꯎꯝ ꯑꯩꯁꯨ ꯇꯥꯗ꯭ꯔꯦꯅꯦ
ꯎꯝ ꯆꯥꯛ ꯀꯌꯥꯝ ꯁꯒꯦ
ꯑꯁ ꯌꯥꯝ ꯆꯥꯗꯦꯌꯦ
ꯀꯩꯒꯤꯅꯣ ꯅꯪꯒꯥ ꯆꯥꯛ ꯆꯥꯃꯤꯅꯔꯗꯤ ꯁꯥꯎꯔ ꯆꯥꯗꯧ ꯃꯥ ꯆꯥꯛ ꯆꯥꯕ ꯍꯩꯇꯕꯒꯦ
ꯁꯥꯎꯔꯁꯨ ꯆꯪꯉꯔꯣꯏꯗ ꯀꯥꯏꯗꯒꯤ ꯃꯤ ꯆꯪꯗꯕꯕꯨ ꯁꯥꯎꯔꯒ ꯆꯪꯒꯦꯔꯣ
ꯁꯥ ꯁꯥꯎꯕꯗ ꯅꯠꯇ ꯅꯀꯣꯛꯇꯨꯗ ꯀꯩꯅꯣ ꯇꯧꯗꯧ ꯃꯥꯟꯗ ꯀꯣꯛꯁꯤ ꯆꯥ ꯀꯔꯤꯁꯨ ꯆꯥꯕ ꯍꯩꯇꯕ ꯀ ꯀ ꯇꯧ ꯆꯥꯃꯤꯟꯅꯖꯩ
ꯑꯩꯒꯤ ꯁꯔꯨ ꯉꯥꯛꯇ ꯈꯨꯠꯇꯨꯅ ꯑꯃꯨꯛ ꯌꯩꯔꯛꯄꯗꯗꯤ ꯅꯥꯒꯅꯤꯍꯦ
ꯑ ꯅꯪꯕꯨ ꯌꯩꯕꯥ ꯉꯝꯒꯗꯔ
ꯉꯝꯒꯨꯅꯤ ꯍꯦꯏ ꯑꯩꯅꯥ ꯇꯧꯗꯕꯩ ꯋꯥꯅꯤ
ꯉꯝꯗꯧ ꯃꯥꯟꯗꯦꯗ ꯅꯪꯅ ꯑꯗꯨꯝ ꯅꯣꯛ ꯅꯣ ꯑꯗꯨꯝ ꯇꯣꯛꯇꯧ ꯃꯥꯜꯂꯦ
ꯎꯝ ꯑꯍꯥꯟꯕꯗꯤ ꯌꯥꯝ ꯅꯣꯛꯀꯅꯦꯕꯣ
ꯍꯥꯏꯗꯤ ꯃꯤꯌꯥꯡ ꯀꯪꯉꯤꯕꯁꯤꯡꯒ ꯆꯥꯛ ꯆꯥꯃꯤꯟꯅꯗꯤ ꯍꯦꯛꯇ ꯁꯥꯎꯒꯠꯂꯦꯕ ꯇꯁꯥꯕ ꯍꯥꯏꯩꯇꯕꯦ
ꯑꯁ ꯀꯪꯗ꯭ꯔꯦꯗ ꯌꯥꯝꯆꯥ ꯆꯥꯕ ꯍꯩꯇ꯭ꯔꯦꯅꯦ
ꯌꯦꯟꯁꯥꯡꯒꯨꯝꯕ ꯇꯪꯕ ꯀꯥꯟꯗꯣ ꯑꯗꯨꯝ ꯄꯨꯛ ꯊꯜꯂꯦꯕ ꯍꯥꯏꯗꯤ
ꯏꯪꯖꯥꯡ ꯇꯪꯒꯅꯣ ꯑꯗꯨꯗꯤ ꯆꯥꯛ ꯊꯣꯡꯃꯗ ꯏꯟꯖꯥꯡ ꯇꯪꯒꯅꯨ
ꯌꯥꯗꯦ
ꯇꯪꯗ꯭ꯔꯗꯤ ꯌꯥꯈꯤꯌꯦ ꯑꯣ ꯍꯥꯏꯔꯛꯑꯣ
ꯉꯁꯥꯏ ꯅꯣꯏ ꯈꯨꯟꯒꯤ ꯅꯨ ꯄꯤꯃꯣꯀꯣ ꯅꯃꯅꯦ ꯑꯩꯅ ꯐꯣꯟ ꯇꯧꯔꯁꯦ ꯍꯥꯏꯕꯀꯣ ꯑꯩ ꯀꯩꯅꯣ ꯇꯧꯒꯦ ꯕꯦꯂꯦꯟꯁ ꯂꯩꯕ꯭ꯔꯣ ꯑꯩꯌꯦ
ꯑꯣ
ꯏ ꯀꯃꯤꯡ ꯌꯥꯗ꯭ꯔꯦ ꯁꯤ ꯅꯣꯛꯀꯁꯤ ꯅꯣꯛꯀꯁꯦ ꯃꯥꯅꯣ
ꯗꯦꯗꯥ
ꯀꯔꯣꯝ ꯂꯩꯕꯗꯣ ꯃꯤ ꯌꯥꯝ ꯉꯧ ꯉꯧ ꯉꯧꯗꯕꯤ ꯃꯃꯥꯏꯗ ꯈꯥꯝ ꯑꯃ ꯂꯩꯕꯗꯣ ꯁ꯭ꯋꯥꯏꯗ ꯂꯩꯕꯗꯣ ꯑꯅꯛꯄꯗ
ꯗꯥꯛ ꯂꯩꯕ
ꯗꯥꯒ ꯅꯠꯇꯦ ꯈꯥꯝꯃ ꯂꯩꯕꯗꯣ ꯈꯥꯝ
ꯈꯥꯝꯇꯦꯛꯑꯒ ꯂꯩꯕ
ꯈꯥꯝ ꯈꯥꯝ ꯍꯥꯏꯒꯗ꯭ꯔꯥ ꯑꯩꯈꯣꯏꯒꯤ ꯈꯥꯝ ꯑꯃꯨꯕ ꯑꯃ ꯂꯩ ꯍꯣꯏ ꯑꯩ ꯁꯝꯕ꯭ꯔꯨ ꯍꯣꯏ ꯁꯪꯝꯕ꯭ꯔꯨ ꯑꯃ ꯂꯩꯕꯗꯣ ꯁꯪꯝꯕ꯭ꯔꯨ ꯀꯩ ꯍꯥꯏꯁꯤꯔ ꯑ ꯌꯦꯠꯂꯣꯝꯗ ꯑꯣꯏ ꯃꯥꯅꯦ ꯑꯃ ꯂꯩꯕꯗꯣ ꯑꯁꯤ ꯑꯩꯈꯣꯏꯅ ꯑꯗꯨꯃꯥꯏꯅ ꯋꯥꯔꯤ ꯁꯥꯕꯗ ꯖꯥꯠꯖꯗꯤ ꯊꯦꯡꯅꯈ꯭ꯔꯦꯍꯦ ꯅꯣꯛꯅꯤꯡ ꯅꯣꯛꯅꯤꯡꯕ
ꯑꯩꯗꯤ ꯈꯥꯝꯗꯦꯛ ꯍꯥꯏꯕꯗꯨꯗꯤ ꯄꯣꯝꯕꯗꯣ ꯈꯥꯝꯗꯦꯛꯄꯁꯨ ꯀꯧꯋꯦꯗꯅꯀꯣ ꯑꯩ ꯈꯥꯝꯗꯦꯛꯄ ꯀꯅꯥꯅ ꯈꯪꯗꯦ
ꯁꯝꯕ꯭ꯔꯨ ꯍꯥꯏꯕꯅꯤꯀꯣ ꯑꯗꯨꯒꯨꯝꯕꯗꯣ ꯀꯌꯥ ꯑꯩꯈꯣꯏꯅ ꯑꯩꯈꯣꯏꯅ ꯆꯤꯟꯗꯒꯤ ꯄꯜꯂꯒ ꯀꯩꯅꯣ ꯍꯥꯏꯗꯕꯅꯤꯅꯀꯣ ꯍꯦꯛꯇ ꯀꯥꯎꯋꯦꯗ ꯁꯝꯕ꯭ꯔꯨ ꯑꯃ ꯊꯨꯡꯕꯗꯣ ꯁꯝꯕ꯭ꯔꯨ ꯑꯃ ꯂꯩ ꯍꯥꯏꯗ꯭ꯔꯥ ꯈꯪꯕ꯭ꯔꯣ
ꯁꯝꯕ꯭ꯔꯨ ꯊꯣꯡꯕ ꯍꯥꯏꯕꯁꯦ ꯃꯤ ꯉꯧꯔꯒ ꯄꯤꯛꯇꯛ ꯇꯧꯕꯗꯨꯔꯣ
ꯃꯤ ꯌꯥꯝꯅ ꯉꯧꯕ ꯑꯣꯏꯗꯦꯍꯦ
ꯀꯅꯥ
ꯃꯥ ꯃꯅꯥꯎ ꯅꯨꯄꯤꯒ ꯁꯥꯏꯗꯨ ꯂꯩꯕꯗꯨꯣ
ꯃꯥꯟꯅꯕꯤꯔꯣ
ꯍꯣꯏ
ꯏꯃꯥꯟꯅꯕꯤ ꯃꯁꯝ ꯁꯥꯡꯕꯤꯗ꯭ꯔꯣ
ꯃꯁꯝ ꯃꯁꯝ ꯁꯥꯡꯕꯅꯦ ꯃꯁꯝ ꯃꯁꯝ ꯌꯥꯝ ꯇꯦꯟꯕꯗꯤ ꯑꯣꯏꯗꯦ ꯍꯣꯢ
ꯑꯟ ꯑꯟ ꯍꯦꯟꯅ ꯎꯕꯗꯨꯔꯕ ꯊꯕꯛ ꯃꯐꯝꯗ
ꯍꯣꯏ ꯑꯗꯨ ꯅꯨꯄꯤꯗꯣ ꯃꯥꯅ ꯃꯥꯅꯁꯨ ꯃꯥꯁꯨ ꯄꯉꯥꯡꯗ ꯉꯥꯡꯊꯣꯔꯛꯄ ꯖꯥꯠꯅꯤꯗ ꯑꯩꯅ ꯅꯣꯛꯄ ꯍꯧꯔꯦ ꯍꯥ
ꯃꯥ ꯃꯥꯗꯤꯀꯣ ꯍꯟꯗꯛ ꯃꯔꯛꯇꯤ ꯉꯥꯎꯕꯅꯤꯍꯦ
ꯉꯥꯎꯕꯩꯔ ꯈꯪꯗꯦ ꯑꯩꯅ ꯀꯣꯜ ꯇꯧꯁꯦ ꯍꯥꯏꯕꯕꯨ ꯚꯦꯂꯦꯟꯁ ꯂꯩꯕ꯭ꯔꯣꯅꯦ ꯍꯥꯏꯌꯦ ꯃꯥꯗꯤ ꯅꯣꯛꯇꯦꯕꯀꯣ ꯑꯗꯨꯗ ꯑꯩꯁꯨ ꯅꯣꯛꯄ ꯍꯧꯔꯦꯕ ꯂꯣꯛꯄ ꯍꯧꯔꯦ ꯑꯗꯨ ꯃꯥ ꯀꯔꯤꯅꯤ ꯍꯧꯖꯤꯛꯀꯤꯗ ꯃꯥꯁꯤ ꯅꯧꯕ ꯍꯧꯔꯛꯑꯦ ꯉꯥꯏꯍꯥꯛ ꯂꯩꯔꯒ ꯑꯩꯒꯤ ꯏꯟꯀꯝꯗꯤ ꯌꯥꯗ꯭ꯔꯦ
ꯦꯔꯥꯅꯤꯒ ꯑꯩ ꯅꯣꯛꯄꯁꯤ ꯅꯣꯛ ꯄꯤꯒ ꯂꯣꯏ ꯅꯤ
ꯖꯅꯤꯍꯦ
ꯎ ꯑꯚꯔꯥ ꯑꯩꯅ ꯂꯧꯅꯤꯡꯃꯟꯗꯅ ꯀꯩꯅꯣ ꯇꯧꯔꯒ ꯏꯟꯁꯇꯥ ꯀ꯭ꯂꯥꯁꯇ ꯊ
ꯍꯣꯏꯅ ꯇꯧꯕꯒꯦ
ꯑꯗ ꯀꯣꯜ ꯀꯣꯜ ꯇꯧꯔꯒ ꯐꯥꯎꯅꯕ ꯉꯝꯗ꯭ꯔꯦ ꯑꯗꯨꯝ ꯊꯝꯒ꯭ꯔꯦ ꯖꯥꯠ ꯖꯥꯠꯅꯤꯗ ꯎꯝ ꯀꯩꯁꯥꯡ ꯆꯥꯢ ꯅꯣꯏꯗꯤ ꯑ ꯍꯪꯒꯥꯝꯒꯤ ꯃꯍꯤ ꯁꯨꯡꯉꯒ ꯑꯗꯨꯝ ꯆꯥꯕꯗꯣ
ꯍꯣꯏ ꯍꯣꯏ ꯍꯣꯏ ꯍꯣꯏ ꯃꯨꯕꯗꯨꯔꯣ
ꯍꯥꯏ ꯃꯨꯕꯗꯣ ꯌꯦꯟ ꯃꯊꯤ ꯃꯥꯟꯕꯗꯣ
ꯎꯝ ꯎꯝ
ꯏꯃꯥꯟꯅꯕꯤꯅ ꯀꯩꯅꯣ ꯇꯧꯔꯒ ꯀꯩ ꯀꯩ ꯀꯩꯆꯥꯒꯦ ꯑꯦ ꯀꯩ ꯍꯥꯏ ꯀꯥꯏ ꯍꯥꯏꯕꯅꯣ ꯈꯪꯗꯦ ꯍꯪꯒꯥꯝ ꯍꯪꯒꯥꯝ ꯈꯪꯗꯕꯅꯤ ꯍꯪꯒꯥꯝ ꯇꯝꯗꯣꯏ ꯍꯥꯏꯕ꯭ꯔꯥ ꯑꯗꯨ ꯃꯥꯥꯏ ꯍꯥꯏꯌꯦꯅ ꯅꯄꯗ ꯅꯄꯗ ꯂꯣꯏ ꯍꯥꯏ
ꯎ
ꯖ ꯌꯥꯝ ꯊꯦꯡꯅꯈ꯭ꯔꯦꯗ
ꯑ ꯉꯁꯥꯏ ꯑꯩꯒꯤ ꯊꯃꯨꯗꯨꯅ ꯌꯍꯟꯕꯧꯅꯦ ꯑ ꯃ ꯆꯥꯡ ꯗ ꯈꯪ ꯍꯧꯕ꯭ꯔꯣ
ꯍ ꯎ ꯀꯥꯎꯂꫭꯏꯒꯦ ꯁ ꯈꯥ
ꯈꯔꯤ ꯂꯣꯛ ꯈꯪ ꯂꯅꯦ
ꯃꯧꯃꯤꯅ ꯑꯣꯏꯔꯦꯗ
ꯑꯗꯨꯒ ꯃꯄꯥꯟꯂꯣꯝꯗꯒꯤ ꯋꯥꯗꯣ ꯃꯄꯥꯟꯂꯣꯝꯗꯒꯤ ꯋꯥ ꯑꯗꯨꯗꯣ ꯏꯪꯒ꯭ꯔꯥꯖꯤ ꯀꯧꯕꯧꯒꯅꯤ ꯑꯗꯨꯗꯤ ꯈꯪꯂꯝꯒꯅꯤ
ꯍꯣꯏ ꯏꯪꯒ꯭ꯔꯥꯖꯤ ꯑꯗꯨꯗꯤ ꯈꯪꯉꯦ ꯍꯣꯏ
ꯎꯝ
ꯈꯝ ꯑꯣꯏꯒꯦꯔ ꯁꯝꯨ ꯑꯣꯏꯒꯦꯔ ꯍ ꯈꯥꯏ ꯂꯗ ꯅꯤꯗ ꯉꯁꯤ ꯄꯨꯡ ꯀꯌꯥꯗ ꯍꯜꯂꯛꯑꯦꯕ
ꯄꯨꯡꯁꯦ ꯑꯩꯁꯦ ꯄꯨꯡ ꯃꯔꯤꯗ ꯍꯜꯂꯛꯑꯦ ꯍꯥꯏꯅꯦ ꯎꯝ ꯀꯩꯊꯦꯜꯗ ꯀꯣꯏꯔꯨꯔꯦꯕ
ꯑꯦ ꯀꯅꯥꯅ ꯀꯣꯏꯔꯤꯕ ꯃꯊꯟꯊ
ꯑ
ꯅꯨꯄꯤ ꯅꯨꯄꯤ ꯃꯁꯪ ꯃꯇꯧ ꯐꯖꯔꯒꯅꯦ ꯀꯩꯅꯣ ꯇ ꯀꯣꯏꯁꯤꯦꯠꯅ ꯄꯣꯏ ꯀꯣꯏꯔꯅꯨ ꯅꯨꯄꯥ ꯑꯁꯤꯅ ꯐꯥꯔ ꯆꯠꯂꯗꯤ ꯑꯩ ꯀꯔꯤ ꯎꯄꯥꯏ ꯂꯩꯒꯦ
ꯑꯩꯅ ꯁꯥꯛ ꯎꯕꯥ ꯅꯠꯇꯦꯗ ꯃꯁ ꯎꯄꯦ ꯃꯁ
ꯑꯗꯨ ꯑꯣꯏꯔꯁꯨ ꯅꯪꯗꯤ ꯅꯣꯏꯗꯤ ꯅꯣꯏꯗꯕꯅꯤꯅ ꯅꯨꯄꯥꯁꯤꯡꯁꯦ ꯑꯁꯤꯁꯦ ꯃꯣꯏꯌꯥꯡ ꯆꯥꯡꯉꯦ ꯊꯥꯡꯕ ꯅꯨꯡꯉꯥꯏꯔꯅꯤ ꯀꯥꯏꯅ ꯊꯥꯡꯉ ꯆ ꯍꯥꯏꯒꯅꯠꯇꯦ ꯁ ꯑꯣꯀꯦꯔ ꯑꯣꯣ ꯀꯦꯔꯁ ꯍꯥꯏ ꯌꯥ ꯊ ꯁ
ꯎꯗꯕꯅꯤꯔ
ꯐꯗꯁ ꯄ꯭ꯔꯕ
ꯀꯩꯗ
ꯃꯊꯟꯗ ꯆꯠꯈ꯭ꯔꯕ
ꯍꯣꯏ
ꯀꯩꯗꯧ ꯀꯩꯀꯩ ꯂꯩꯔꯨꯏꯕ ꯂꯩꯥꯊꯔ ꯃꯥꯟꯅꯤꯅ
ꯂꯩꯌꯨꯅ‌ꯣꯍꯦ ꯐꯝꯕ ꯆꯠꯂꯤꯅꯤ ꯀꯩꯊ‌ꯦꯟꯗ
ꯀꯩꯅ‌ꯣ ꯌꯦꯡꯕ ꯆꯠꯄ ꯃꯥꯜꯂꯦ ꯑꯗꯨꯗꯤ ꯁꯥꯃꯨ
ꯑꯁ ꯍꯥꯟꯅꯗꯤ ꯁꯃꯨ ꯃꯈꯣꯡꯗ ꯌꯥꯝ ꯐꯝꯂꯝꯕꯅꯦ ꯑꯗꯨꯕꯨ ꯍꯧꯖꯤꯛꯇꯤ ꯐꯝꯗ꯭ꯔꯦꯗ
ꯎꯝ ꯍꯣꯏ ꯃꯤꯅ ꯀꯩꯅꯣ ꯀꯛꯆꯤꯡꯦꯜ ꯆꯠꯄꯒꯨꯝꯕꯗ ꯀꯩꯅꯣ ꯍꯥꯏꯔꯒꯗꯤ ꯀꯏꯗ ꯊꯦꯡꯅꯁꯤꯒꯦ ꯍꯥꯏꯔꯒ ꯁꯥꯃꯨ ꯣ ꯁꯨꯣꯟꯗ ꯃꯍꯉꯥꯏꯀ ꯍꯧꯁꯨ ꯥꯦ ꯑ ꯑꯗꯨꯗ ꯑꯗꯨꯝ ꯉꯥꯏꯕꯅꯦꯕ
ꯍꯧꯖꯤꯛꯀꯥꯟꯗꯤ ꯃꯤ ꯂꯩꯇꯕꯩꯔ ꯈꯪꯗꯦ ꯑꯗꯨꯕ ꯆꯠꯇ꯭ꯔꯦꯗ
ꯍꯣꯏ ꯊꯥꯏꯅꯗꯤ ꯀꯩꯅꯣ ꯍꯥꯏꯁꯦ ꯐꯣꯟ ꯄꯥꯏꯒꯗꯕ ꯃꯇꯝꯗꯣ ꯑꯗꯨ ꯊꯁꯤ ꯊꯤꯁꯤ
ꯎꯝ
ꯈꯔ ꯁꯨꯡꯇꯥ ꯇꯥꯗ꯭ꯔꯦ ꯍꯧꯖꯤꯛꯀꯤꯗꯣ
ꯇꯥꯗ꯭ꯔꯦ ꯒꯤꯇꯥꯔ ꯈꯣꯡꯒꯤ ꯃꯈꯣꯟ ꯇꯥꯔꯦ ꯇ‌ꯣꯡ ꯇ‌ꯣꯡ ꯇꯣꯡ ꯇꯥꯗꯤꯌ‌ꯦ ꯐꯖꯅ ꯇꯥꯗꯦ